ꯇꯕꯣ
ꯇꯥꯏꯌ‌ꯦ ꯇꯌ‌ꯦ ꯊꯕꯛ ꯍꯂꯛꯄ ꯀꯌꯥꯝ ꯀꯨꯏꯔꯒꯦ
ꯏꯁ ꯑꯩꯕꯨ ꯊꯕꯛ ꯇꯧꯕ ꯃꯤꯔꯣ ꯑꯩ ꯊꯕꯛ ꯇꯧꯗꯤꯌꯦ ꯌꯨꯝꯗ ꯑꯗꯨꯝ ꯊꯕꯛ ꯍꯥꯏꯕꯗꯤ ꯌꯨꯝꯒꯤ ꯀꯩꯀꯥ ꯇꯧꯔꯒ ꯂꯩꯕꯅꯤꯗ ꯂꯣꯏꯕꯨꯗꯤ ꯂꯣꯏꯔꯦ ꯍꯨꯖꯤꯛ ꯉꯍꯥꯛꯇꯪ ꯄꯣꯊꯥꯕ ꯄꯣꯊꯥꯕ ꯍꯥꯏꯕ ꯗꯤ ꯗꯨꯝ ꯇꯤꯚꯤ ꯌꯦꯉꯝꯕꯅꯦ ꯁꯨꯝ ꯉꯍꯥꯛ ꯂꯩꯔꯝꯕꯅꯦ ꯅꯪꯗꯤ ꯀꯩ ꯀꯩ ꯇꯧꯔꯒꯦ ꯉꯁꯤ ꯅꯨꯃꯤꯠꯁꯤꯕ‌ꯣ
ꯑꯣ ꯑꯩꯗꯣ ꯉꯁꯥꯏꯅꯦꯀꯣ ꯑꯩ ꯗꯨꯝ ꯑꯩ ꯑꯃꯨꯛ ꯑꯃꯥ ꯍꯥꯟꯅ ꯍꯥꯏꯒꯦꯕꯀꯣ ꯉꯁꯤꯗꯣ ꯅꯨꯟꯗꯥꯡ ꯋꯥꯏꯔꯝꯗ ꯋꯥꯛꯀꯤꯡ ꯁꯨꯝ ꯆꯠꯂꯨꯏꯕꯀꯣ ꯑꯗꯨꯀꯥꯟꯗ ꯉꯁꯤꯗꯤ ꯗꯥꯎ ꯌꯥꯕ ꯅꯨꯡꯉꯥꯏꯕ ꯍꯥꯏꯒꯗ꯭ꯔꯥ ꯑꯃ ꯑꯈꯣꯏ ꯁꯨꯝ ꯆꯠꯄ ꯀꯥꯟꯗ ꯑꯈꯣꯏ ꯑꯥ ꯑꯩꯈꯣꯏꯒꯤ ꯁꯂꯝ ꯂꯝꯕꯤꯔꯣꯝꯗꯣ ꯑꯗꯨꯝ ꯆꯠꯂꯦꯕꯀꯣ ꯍꯥꯏꯕꯗꯤ ꯑꯈꯣꯏ ꯅꯍꯥꯟ ꯃꯨꯛ ꯁꯨꯝ ꯆꯠꯄ ꯌꯥꯕ ꯑꯁꯣ ꯅꯥꯀꯟ ꯍꯩꯅꯧ ꯌꯥꯝ ꯍꯧꯕ ꯑꯗꯒꯤ ꯆꯝꯄ꯭ꯔꯥꯒ ꯌꯥꯝ ꯍꯧꯐꯝꯗꯣ ꯑꯗꯨꯃꯥꯏꯟ ꯆꯠꯂꯦꯕ ꯍꯜꯂꯛ ꯄꯀꯥꯟꯗ ꯑꯈꯣꯏꯒꯤ ꯐꯠꯇ ꯍꯥꯎꯗꯤ ꯍꯨꯟꯗꯣꯝꯐꯝ ꯂꯝꯕꯤ ꯑꯃ ꯃꯆꯥ ꯑꯃ ꯂꯩꯕꯗꯣ
ꯆꯥꯝ ꯂꯩꯕꯗꯣ
ꯑꯗꯨꯗ ꯂꯥꯛꯑꯦꯕ
ꯂꯥꯛꯑꯦꯕ
ꯀꯥꯟꯗ ꯁꯨꯝ ꯂꯥꯛꯄ ꯀꯥꯟꯗ ꯃꯌꯥꯏ ꯌꯧꯔꯀꯥꯟꯗ ꯃꯅꯝ ꯌꯥꯝ ꯅꯨꯡꯁꯤꯕ ꯑꯃ ꯅꯝꯕ ꯍꯥꯏꯕꯗꯤ ꯑꯗꯨꯒ ꯀꯩꯅꯣ ꯌꯦꯡꯀꯥꯟꯗ ꯊꯩꯕꯣꯡ ꯃꯅꯝꯅꯦ ꯁꯤꯗꯤ ꯑꯗꯨꯒ ꯌꯦꯡꯉꯨꯁꯦ ꯍꯥꯏꯔꯒ ꯌꯦꯡꯀꯥꯟꯗ ꯀꯥꯈꯠꯀꯥꯟꯗ ꯊꯩꯕꯣꯡꯖꯦ ꯄꯥꯜ ꯂꯩꯔꯝꯃꯦꯕꯀꯣ ꯑꯃꯗꯤ ꯃꯨꯜꯂꯝꯃꯦ ꯑꯃꯗꯤ ꯃꯨꯜꯂꯝꯗ꯭ꯔꯤꯕ ꯑꯗꯨꯗꯨꯒ ꯍꯦꯛꯑꯒ ꯄꯨꯔꯛꯑꯦ ꯑꯗꯨꯒꯅꯦ ꯆꯥꯕ ꯀꯥꯟꯗ ꯌꯥꯝ ꯍꯥꯎꯕ ꯑꯣꯏꯔꯝꯕꯗꯣ ꯍꯥꯏꯕꯗꯤ ꯎꯊꯛꯇ ꯃꯨꯟꯕꯒꯤ ꯈꯣꯠꯄꯒꯤ ꯑꯗꯨꯒꯥꯟꯗ ꯈꯜꯂꯤꯅꯦ ꯑꯦ ꯅꯪꯁꯨ ꯌꯥꯎꯔꯝꯃꯗꯤ ꯅꯨꯡꯉꯥꯏꯗꯣꯏꯅꯤꯀꯣ ꯍꯥꯏꯕ ꯁꯤꯒꯤ ꯍꯦꯛꯄꯒꯤ ꯅꯨꯡꯉꯥꯏꯕꯗꯣ ꯑꯝꯇꯒ ꯐꯪꯖꯔꯗꯤꯒ ꯑꯗꯨꯝ ꯈꯟꯕ ꯑꯗꯨꯃꯥꯏꯅ ꯇꯧꯋꯤ ꯍꯣꯏ ꯅꯪ ꯊꯩꯕꯣꯡ ꯆꯥꯅꯤꯡꯕꯣ ꯆꯥꯅꯤꯡꯗꯕ꯭ꯔꯣ ꯀꯃꯥꯏꯟ ꯇꯧꯒꯦ
ꯌꯥꯔꯦ ꯅꯣꯏ ꯑꯃ ꯑꯩ ꯌꯥꯎꯗ꯭ꯔꯤꯀꯥꯟꯗ ꯇꯧꯕ ꯊꯕꯛꯅ ꯑꯗꯨꯝ ꯅꯣꯏ ꯑꯗꯨꯝꯃꯥꯏꯅ ꯂꯣꯏ ꯇꯧ ꯂꯩꯔꯝꯃꯗꯝꯅꯤ ꯑꯩ ꯌꯥꯎꯕ ꯑꯃ ꯇꯧꯁꯦ ꯍꯥꯏꯔꯗꯩꯩꯗꯤ ꯅꯣꯡꯅ ꯑꯃꯨꯛ ꯌꯦꯠꯊꯦꯍꯜꯂꯅꯤ ꯑꯗꯒꯤ ꯅꯣꯏ ꯏꯟꯗꯣꯝꯆꯥꯅ ꯑꯃꯨꯛ ꯌꯦꯐꯦꯍꯜꯂꯅꯤ ꯏꯃꯥꯌꯥꯏꯅ ꯑꯃꯨꯛ ꯌꯦꯠꯍꯜꯂꯅꯤ ꯑꯗꯩ ꯅꯣꯏ ꯃꯥꯅ ꯑꯃꯨꯛ ꯌꯦ ꯍꯜꯂꯅꯤ ꯅꯅꯥꯎ ꯅꯨꯄꯥꯅ ꯑꯃꯨꯛ ꯌꯦꯠꯍꯜꯂꯅꯤ ꯑ ꯑꯥ ꯀꯩꯅꯣꯔꯣꯝꯗ ꯆꯠꯇ ꯌꯥꯗꯦꯅ ꯑꯃꯨꯛ ꯌꯦꯠꯍꯜꯂꯅꯤ ꯅꯃꯥꯟꯅꯕꯅ ꯑꯃꯨꯛ ꯌꯦꯠꯍꯜꯂꯅꯤ ꯁꯨꯃꯥꯏꯅ ꯑꯗꯨꯝ ꯇꯧꯔꯤꯀꯥꯟꯗ ꯊꯕꯛ ꯑꯝꯇ ꯇꯧꯗꯕꯅꯦꯕꯀꯣ ꯊꯩꯕꯣꯡꯁꯦ ꯆꯥꯗꯕ ꯀꯨꯏꯔꯦ ꯆꯥꯗꯤ ꯆꯥꯅꯤꯡꯉꯦ ꯀꯩꯁꯨ ꯈꯥ ꯂꯩꯔꯝꯗꯧ ꯃꯥꯟꯗ꯭ꯔꯦꯗ ꯑꯗꯣꯏꯁꯨ ꯆꯥꯅꯤꯡꯉꯁꯨ ꯂꯩꯔꯕꯨꯗꯤ ꯆꯥꯕꯗꯤ ꯌꯥꯕꯖꯥꯠꯅꯤ ꯆꯥꯗꯕ ꯀꯨꯏꯔꯦꯕꯀꯣ ꯊꯩꯕꯣꯡꯁꯦ ꯑꯗꯨꯒꯤꯅꯤꯗ ꯑꯗꯣ ꯀꯅꯥ ꯀꯅꯥ ꯆꯠꯂꯨꯔꯤꯅꯣ
ꯃꯈꯣꯏ ꯑꯉꯥ ꯑꯇꯣꯝꯕꯗꯨꯅꯦ ꯑꯗꯒꯤ ꯑꯩꯈꯣꯏ ꯑꯉꯥꯡ ꯋꯥ ꯌꯥꯝ ꯉꯥꯡꯕ ꯃꯆꯥ ꯑꯃ ꯂꯩꯕꯗꯣ ꯑꯗꯨ ꯑꯈꯣꯏ ꯃꯔꯤ ꯆꯠꯄꯅꯦ ꯊꯩꯕꯣꯡꯗ ꯎꯊꯛꯇ ꯃꯟꯕꯒꯤ ꯌꯥꯝ ꯍꯥꯎꯕꯗꯣ
ꯑꯉꯥꯡ ꯋꯥ ꯌꯥꯝ ꯉꯥꯡꯕꯗ ꯌꯥꯝ ꯅꯣꯛꯅꯤꯡꯉꯦ ꯍꯥꯏꯕ ꯑꯩꯗꯤ ꯌꯥꯝ ꯅꯨꯡꯁꯤꯕꯅꯦ ꯍꯥꯏ ꯇꯣ ꯃꯗꯣ ꯋꯥ ꯑꯗꯨꯝ ꯉꯥꯡꯉ ꯂꯩꯕꯒꯤꯀꯣ ꯑꯗꯨꯗꯣ ꯍꯣꯏ ꯑꯗꯣ ꯍꯥꯏꯔꯒꯅꯦ ꯅꯣꯏ ꯅꯍꯥꯟꯗꯒꯤ ꯂꯨꯍꯣꯡꯒꯤꯕ ꯑꯉꯥꯡꯗꯣ ꯁꯨ ꯎ ꯍꯦꯛ ꯎꯒꯤꯗ꯭ꯔꯦ ꯍꯥꯏꯕ ꯃꯣꯏ ꯅꯣꯏꯗ ꯂꯥꯛꯏꯖꯦ ꯐꯅꯌꯥꯝꯗꯤ ꯇꯣꯏꯕꯅꯦ ꯍꯥꯏꯕ ꯁꯨꯛ ꯎꯍꯦꯛ ꯎꯒꯤꯗ꯭ꯔꯦ ꯑꯌꯨꯛꯁꯨ ꯅꯨꯡꯊꯤꯟꯖꯨ ꯅꯨꯡꯗꯥꯡꯖꯨ ꯁꯨ ꯎ ꯍꯦꯛ ꯎꯒꯤꯗ꯭ꯔꯦ ꯍꯥꯏꯕ ꯃꯗꯨ ꯃꯤꯅ ꯅꯍꯥꯟ ꯑꯆꯥꯄꯣꯠ ꯂꯩꯕꯗ ꯁꯤꯗꯩꯗꯤ ꯅꯪꯁꯨ ꯀꯩꯅꯣ ꯇꯧꯒ꯭ꯔꯃꯤꯅ ꯃꯌꯨꯝꯗꯩꯩ ꯊꯣꯡ ꯃꯄꯥꯟ ꯊꯣꯛꯂꯛꯑꯔꯣꯏ ꯅꯦ ꯐꯥꯒꯤ ꯇꯧꯔꯦꯕꯀꯣ ꯑꯗꯨ ꯃꯥꯅ ꯑꯁ ꯑꯩ ꯊꯣꯛꯂꯛꯀꯅꯤꯒ ꯍꯥꯏꯍꯧꯕꯅꯦꯕ ꯑꯩ ꯑꯗꯨ ꯑꯗꯨꯝ ꯅꯤꯡꯖꯤꯡ ꯂꯩꯔꯕ ꯍꯥꯏꯇꯥꯔꯦ ꯍꯥꯏꯗꯤ ꯑꯩꯅ ꯂꯥꯛꯄ ꯇꯔꯟ ꯁꯨꯡꯊꯦꯡ ꯊꯦꯡꯅꯗꯕꯗꯣ ꯍꯥꯟꯅꯗꯤ ꯑꯗꯨꯝ ꯊꯦꯡꯅꯕꯅꯦꯕ ꯀꯥꯏꯗꯕꯨ ꯑꯣꯏꯒꯦꯔ ꯀꯥꯏꯗꯕꯨ ꯑꯣꯏꯒꯦꯔ ꯍꯧꯖꯤꯛꯇꯤꯅꯦ ꯁꯨꯡꯊꯦꯡ ꯍꯦꯛ ꯊꯦꯡꯅꯒꯤꯗ꯭ꯔꯦ ꯇꯥꯏ ꯃꯥꯥꯒꯔꯣ ꯅꯣꯏ ꯆꯠꯂꯨꯏꯔꯤꯁꯦ ꯉꯁꯤ
ꯍꯣ ꯍꯣ ꯍꯣꯏ ꯉꯝꯕꯨ ꯉꯝꯒꯗ꯭ꯔꯥ ꯍꯪꯕꯗ ꯍꯧꯖꯤꯛꯀꯥꯟꯖꯦ ꯃꯥꯖꯦ ꯇꯨꯝꯕ ꯍꯧꯒꯠꯄ ꯌꯥꯝ ꯉꯝꯗ꯭ꯔꯦ ꯈꯣꯠꯇꯦꯒ ꯍꯥꯏꯔꯛꯄꯅꯦ ꯑꯗꯣ ꯍꯣꯏ ꯍꯥꯌꯦꯡ ꯍꯧꯗꯣꯛꯂꯛꯑꯣ ꯉꯝꯃꯗꯤ ꯆꯠꯀꯦ ꯉꯝꯗ꯭ꯔꯗꯤ ꯈꯪꯗꯦ ꯑꯗꯨꯝ ꯍꯥꯏꯔꯛꯄꯅꯤ꯫ ꯑꯗꯣ ꯍꯌꯦꯡ ꯍꯥꯏꯔꯗꯤ ꯑꯗꯨꯝ ꯃꯥꯁꯨ ꯌꯥꯎꯔꯒ ꯑꯗꯨꯝ ꯆꯠꯂꯨꯁꯦꯗꯣ꯫
ꯍꯣꯏ ꯍꯣꯏ ꯑꯗꯨꯕꯨꯗꯤ ꯍꯣꯏ ꯌꯥꯎꯔꯗꯤ ꯌꯥꯎꯖꯁꯥꯅꯨꯗ ꯑꯗꯨꯕꯨꯗꯤ꯫ ꯐꯩꯗ ꯑꯗꯨꯝ ꯍꯥꯏꯕꯗꯤ ꯎꯗꯕꯗ ꯁꯨꯝ ꯀꯨꯏꯔꯦ ꯍꯥꯏꯕꯅꯤꯗ꯫ ꯍꯦꯛ ꯀꯩꯅꯣ ꯇꯧꯈꯤꯕꯗꯒꯤ ꯑꯗꯨꯝ ꯐꯔꯛ ꯇꯥꯟꯅꯈ꯭ꯔꯦꯅ ꯑꯗꯨꯅ ꯅꯣꯡ ꯅꯤꯅꯤ ꯃꯃꯥꯡꯗꯒꯤ ꯑꯗꯨꯝ ꯆꯠꯈꯤꯗꯕꯗꯒꯤ ꯑꯗꯨꯝ ꯆꯠꯃꯤꯟꯅꯈꯤꯗ꯭ꯔꯦ ꯗꯅꯀꯣ꯫ ꯑꯗꯨ ꯍꯥꯏꯔꯒ ꯅꯪꯅ ꯊꯩꯕꯣꯡ ꯆꯥꯅꯤꯡꯕ꯭ꯔꯣ ꯍꯪꯉꯤꯁꯦ ꯊꯩꯕꯣꯡꯕꯨ ꯂꯩꯔꯤꯕ꯭ꯔꯥ ꯍꯪꯕꯅꯦ ꯑꯩꯅ ꯍꯪꯉꯤꯁꯦ꯫
ꯂꯩꯔꯤꯌꯦ ꯂꯩꯌꯦ ꯅꯪ ꯆꯥꯅꯤꯡꯉꯗꯤ ꯂꯧꯕ ꯂꯥꯛꯑꯣ ꯈꯔ ꯂꯩꯔꯤꯌꯦ ꯑꯗꯨꯝ꯫
ꯑꯣ ꯑꯗꯨꯗꯤ ꯍꯣꯏ ꯂꯥꯛꯀꯦ ꯊꯩꯕꯣꯡ ꯆꯥꯗꯕ ꯀꯨꯏꯔꯦꯕꯀꯣ꯫ ꯍꯥꯟꯅꯗꯤ ꯍꯥꯟꯅꯁꯨ ꯍꯥꯏꯗꯤ ꯀꯩꯁꯨ ꯄꯥꯟꯕꯝꯕ ꯅꯠꯇꯝꯃꯤꯅ ꯆꯥꯔꯁꯨ ꯑꯗꯨꯃꯥꯏꯅ ꯑꯩꯈꯣꯏ ꯑꯗꯨꯝ, ꯈꯪꯅ ꯆꯥꯟꯅꯕꯅ ꯁꯨꯝ ꯈꯤꯇꯪ ꯄꯤꯔꯛꯄ ꯈꯣꯠꯄ ꯑꯗꯨ ꯑꯗꯨ ꯆꯥꯕ ꯋꯥꯅꯦꯕ ꯌꯨꯝꯗ ꯄꯥꯟꯕꯃꯛꯇꯤ ꯅꯠꯇꯕꯅꯤꯅ ꯑꯗꯨꯃꯥꯏꯅ ꯑꯗꯨꯝ ꯆꯥꯔꯝꯕꯅꯤ꯫ ꯑꯗꯣ ꯆꯥꯗꯕ ꯀꯨꯏꯕ ꯍꯟꯗꯛꯇꯤ ꯑꯗꯨꯝ ꯑꯗꯣ ꯍꯣꯏ ꯂꯩꯔꯒꯗꯤ ꯑꯩ ꯉꯥꯏꯍꯥꯛꯇꯪ ꯂꯩꯔꯒ ꯂꯥꯛꯀꯦꯅꯦ꯫ ꯑꯗꯣ ꯉꯁꯤ ꯆꯥꯛ ꯌꯦꯟꯁꯥꯡ ꯊꯣꯡꯉꯕꯣ ꯀꯃꯥꯏꯅ ꯇꯧꯒꯦ?
ꯆꯥꯛꯁꯦ ꯑꯩꯈꯣꯏ ꯃꯥꯅ ꯊꯣꯡꯈ꯭ꯔꯦ ꯀꯣꯕꯤ ꯃꯁꯣꯏ ꯏꯔꯣꯟꯅꯤ ꯇꯧꯈꯤꯕꯅꯦ ꯑꯗꯨ ꯂꯣꯟꯗꯤ ꯂꯣꯟꯗ꯭ꯔꯤꯕꯀꯣ ꯑꯩꯈꯣꯏ ꯅꯅꯥꯎ ꯃꯄꯥꯁꯨ ꯊꯕꯛ ꯆꯠꯊꯣꯛꯈꯤꯕ ꯃꯥ ꯍꯟꯂꯛꯄ ꯉꯥꯏꯔꯒ ꯑꯗꯨꯝ ꯆꯥꯃꯤꯟꯅꯔꯅꯤ ꯑꯗꯨ ꯅꯪ ꯉꯁꯥꯏ ꯎꯇꯤ ꯊꯣꯡꯕ ꯆꯥꯕ꯭ꯔꯣ ꯀꯃꯥꯏꯅ ꯇꯧꯒꯦ?
ꯑꯁ ꯈꯨꯍꯥꯎ ꯑꯝꯅꯦ ꯍꯥꯏꯕ꯫ ꯎꯠꯇꯤꯗꯨꯒ ꯈꯦꯠꯆꯤꯗꯨꯒ ꯑꯩꯗꯤ ꯄꯨꯂꯞ ꯍꯩꯖꯤꯜꯂꯒ ꯇꯣꯈꯥꯏꯔꯒ ꯑꯣꯏꯅ ꯆꯥꯈ꯭ꯔꯦꯕ ꯍꯥꯏꯗꯤ ꯑꯁꯦꯡꯕꯩꯗꯤ ꯑꯩ ꯑꯗꯨꯃꯥꯏꯅ ꯀꯌꯥ ꯆꯥꯗꯦꯕꯀꯣ ꯍꯥꯏꯗꯤ, ꯌꯦꯟꯖꯥꯡꯗꯣ ꯎꯠꯇꯤꯒꯨꯝꯕꯁꯤꯗꯤ ꯆꯥꯛꯀ ꯇꯣꯠꯄꯒꯤ ꯊꯕꯛꯁꯦ ꯀꯌꯥ ꯇꯧꯗꯦꯕꯀꯣ ꯑꯗꯣ ꯉꯁꯤꯗꯤ ꯍꯥꯏꯗꯤ ꯃꯍꯤꯁꯨ ꯈꯤꯇꯪ ꯌꯥꯎꯋꯏꯗꯅꯀꯣ ꯑꯩꯅ ꯄꯨꯈꯤꯕꯗꯣ꯫ ꯑꯗꯨꯗꯒꯤ ꯊꯦꯡꯁꯨ ꯊꯦꯡꯉꯅꯤꯗꯅ꯫ ꯑꯩ ꯎꯇꯤꯗꯨꯁꯨ ꯈꯦꯠꯆꯤꯗꯨꯁꯨ ꯄꯨꯂꯞ ꯍꯩꯖꯤꯜꯂꯒ ꯐꯖꯅ ꯑꯃꯨꯛ ꯇꯣꯛꯈꯥꯏꯔꯦ ꯆꯥꯃꯁꯅ ꯑꯗꯨꯒ ꯆꯥ ꯀꯩꯅꯣ ꯁꯤ ꯎꯇꯤ ꯈꯨꯍꯥꯎꯗꯣ ꯄꯨꯜꯂꯞ ꯑꯅꯤꯃꯛ ꯃꯤꯛꯁ ꯇꯧꯔ ꯆꯥꯈꯤꯕꯒꯤꯅꯦ ꯈꯨꯍꯥꯎ ꯑꯃ ꯐꯥꯎꯈꯤꯕꯗꯣ ꯌꯥꯝ ꯆꯥꯟꯅꯈꯤꯕꯗꯣ ꯍꯥꯏꯇꯥꯔꯦꯀꯣ꯫ ꯑꯗꯨꯃꯥꯏꯅ ꯑꯣꯏꯈꯔꯦ ꯌꯥꯝ ꯍꯥꯎꯋꯦ ꯉꯁꯤꯒꯤꯗꯣ ꯑꯁ꯫ ꯅꯣꯏ ꯑꯗꯨ꯭ꯋꯥꯏꯗꯗꯤ ꯃꯃꯤꯡ ꯆꯠꯅꯗ꯭ꯔꯣ ꯀꯩ ꯀꯩ ꯍꯥꯏꯅꯒꯦ?
ꯍꯣꯏ ꯑꯗꯨꯅꯦ ꯅꯪꯁꯨ ꯍꯣꯏ, ꯍꯥꯏꯗꯤ ꯌꯥꯝ ꯍꯥꯎꯅ ꯆꯥꯔꯕꯗ ꯅꯨꯡꯉꯥꯏ ꯍꯥꯏꯗꯤ ꯍꯔꯥꯎꯋꯦ ꯄꯣꯠ ꯇꯥꯕ ꯀꯥꯟꯗ꯫ ꯉꯁꯥꯏꯗꯣ ꯅꯪ ꯄꯨꯕꯗꯣꯀꯣ ꯑꯩꯗꯣ ꯉꯁꯤꯗꯣ ꯍꯥꯏꯗꯤ ꯑꯗꯨꯝ ꯃꯤꯁꯨ ꯈꯔ ꯑꯗꯨꯝ ꯄꯤꯊꯣꯡꯕ ꯂꯩꯕꯅꯤ ꯎꯇꯤ ꯊꯣꯡꯕ ꯍꯥꯏꯁꯤꯗꯤ ꯑꯩꯈꯣꯏ ꯍꯥꯏꯗꯤ ꯑꯩꯈꯣꯏꯁꯤ ꯊꯪꯅꯕ ꯑꯩꯈꯣꯏ ꯃꯃꯥꯡꯒꯤꯁꯨ ꯄꯤꯔꯅꯤ꯫ ꯃꯅꯤꯡꯒꯤꯁꯨ ꯄꯤꯔꯅꯤ ꯑꯩꯈꯣꯏ ꯆꯥꯃꯤꯟꯅꯅꯕ ꯄꯤꯔꯅꯤ ꯑꯩꯈꯣꯏ ꯊꯪꯅꯅꯕꯁꯨ ꯄꯤꯔꯅꯤ ꯑꯗꯨꯅ-' ꯄꯤꯕꯅꯦ ꯆꯠꯇꯣꯛꯑꯒ ꯈꯤꯇꯪ ꯈꯤꯇꯪ ꯄꯤꯕꯁꯨ ꯅꯨꯡꯉꯥꯏꯇꯕꯀꯣ ꯍꯥꯏꯗꯤ-' ꯏꯟꯖꯥꯡꯒꯨꯝꯕ ꯑꯍꯥꯎꯕ ꯊꯣꯡꯕꯁꯦ ꯑꯗꯨꯝ ꯀꯨꯀꯔ ꯑꯆꯧ ꯑꯆꯧꯕ ꯑꯗꯨꯃꯥꯏꯅ ꯇꯧꯔ ꯊꯣꯡꯉꯒ ꯑꯗꯨꯝ ꯄꯤꯕꯗꯣ ꯑꯗꯨꯃꯥꯏꯅ ꯑꯣꯏꯌꯦ꯫ ꯉꯁꯥꯏ ꯈꯤꯇꯪ ꯁꯧꯍꯜꯂꯒꯀꯣ ꯅꯪꯁꯤꯜꯂꯛꯄ ꯀꯥꯟꯗ ꯆꯥꯕꯗꯤ ꯌꯥꯝ ꯍꯥꯎꯋꯦ ꯑꯗꯨꯒ ꯅꯪꯒꯤꯗꯤ ꯉꯁꯥꯏ ꯃꯍꯤꯗꯣ ꯆꯔꯥꯡ ꯆꯔꯥꯡ ꯇꯧꯕꯗꯣ ꯑꯗꯨꯃꯥꯏꯅꯗꯤ ꯈꯔ ꯇꯧꯈ꯭ꯔꯕꯅꯦ꯫ ꯉꯥꯛꯇꯪ ꯂꯩꯔ ꯆꯥꯔꯗꯤ ꯑꯗꯨꯝ ꯍꯥꯏꯗꯤ ꯅꯪꯗꯤ ꯅꯛꯁꯤꯜꯂꯛꯄꯅꯦꯕꯀꯣ꯫
ꯍꯣꯏ ꯑꯩꯕꯨꯗꯤ ꯑꯗꯨꯝ ꯍꯥꯏꯕꯗꯤ ꯑꯩ ꯑꯗꯨꯝ ꯍꯦꯛ ꯊꯝꯕꯒ ꯑꯗꯨꯝ ꯑꯩ ꯇꯦꯡꯀꯣꯠꯇ ꯑꯈꯣꯏ ꯃꯣꯝꯅ ꯀꯩꯅꯣ ꯈꯦꯠꯆꯤ ꯍꯥꯞꯄ ꯂꯩꯔꯝꯃꯦꯕꯀꯣ ꯍꯥꯏꯕꯗꯤ ꯎꯝ ꯆꯥꯅꯕꯒꯤ ꯍꯥꯏꯇꯥꯔꯦ ꯏꯪ ꯖꯟꯅꯣꯅ ꯑꯗꯨ ꯃꯥꯟ ꯊꯝꯅꯝꯕ ꯇꯦꯡꯀꯣꯠꯇꯨꯗ ꯑꯗꯨꯝ ꯍꯥꯡꯗꯣꯛꯄꯒ ꯑꯗꯨꯝ ꯈꯥꯕꯩꯅ ꯀꯣꯠꯂꯒ ꯍꯥꯞꯄꯒ ꯑꯗꯨꯝ ꯇꯣꯛ ꯈꯥꯏꯔꯒ ꯑꯗꯨꯃꯥꯏꯅ ꯗꯨꯝ ꯆꯥꯔ ꯆꯠꯂꯕꯅꯦꯕ ꯁꯥ ꯁꯥꯅ ꯍꯥꯏꯇꯥꯔꯦ ꯑꯗꯨꯅ ꯏꯪꯗꯕꯒ ꯑꯝꯇ ꯅꯪꯗ꯭ꯔꯕꯅꯤꯗ ꯑꯩꯗꯤ ꯑꯗꯨ ꯑꯗꯨ ꯍꯥꯎꯋꯦ ꯌꯥꯝꯅ ꯍꯥꯎꯕꯗꯤ ꯍꯣꯏ ꯈꯤꯇꯪ ꯏꯪꯗꯔꯛꯑꯒ ꯆꯥꯕꯗꯨꯖꯨ ꯍꯦꯟꯅ ꯍꯥꯎꯅꯤ ꯑꯗꯨꯝ ꯍꯥꯎꯅꯤꯗ ꯑꯁ ꯈꯪꯗꯦ ꯎꯠꯇꯤꯗꯗꯤ ꯑꯗꯨꯝ ꯍꯥꯎꯔꯅꯤ ꯑ ꯏꯁꯪꯒ ꯁꯪꯒ ꯁꯪꯉꯒꯀꯣ ꯈꯪꯗꯦ ꯌꯥꯝ ꯍꯥꯎꯋꯦ ꯍꯥꯏꯇꯥꯏ ꯑꯗꯣ ꯑꯁ ꯅꯪ ꯌꯥ-ꯌꯥꯝ ꯃꯥꯜꯂꯦ ꯍꯥꯏꯕ ꯄꯨꯖꯥꯔꯤ ꯌꯥꯝ ꯃꯥꯜꯂꯦ ꯍꯥꯏꯕ ꯈꯨꯗꯩꯌꯣ ꯑꯗꯒꯤ ꯐꯗꯤ ꯑꯃꯒ ꯍꯥꯞꯆꯤꯟꯗꯅ ꯑꯗꯨꯒ ꯏꯁ ꯎꯇꯣꯡ ꯑꯃꯨꯛ ꯉꯧ ꯂꯩꯔꯝꯃꯦ ꯇꯥꯜꯂꯛꯁꯤ ꯗ ꯑꯗꯨꯛ ꯆꯤꯟꯒ꯭ꯔꯕꯗ ꯑꯗꯨꯒ ꯑꯩꯅ ꯆꯪꯉꯛꯄꯗꯅ ꯅꯣꯏ ꯃꯥꯡꯉꯣꯟꯗ ꯅꯨꯄꯤꯗꯒꯤ ꯑꯗꯒꯤ ꯅꯣꯏ ꯏꯅꯥꯎꯄꯥꯍꯣꯏ ꯅꯣꯏ ꯏꯗꯣꯟꯆꯥꯍꯣꯏ ꯄꯨꯜꯂꯞꯀ ꯇꯤ ꯕꯤ ꯌꯦꯡ ꯂꯩꯔꯝꯃꯦ ꯆꯥꯛꯈꯨꯝ ꯆꯪꯉꯛꯄꯗ ꯅꯣꯏ ꯆꯥꯛ ꯊꯣꯡ ꯂꯩꯔꯝꯃꯦ ꯑꯩꯗꯤꯀꯣ ꯌꯥꯝ ꯄꯛꯆꯕꯗꯣ ꯇꯧꯊꯣꯔꯛꯄꯗ
ꯎꯝ ꯑꯗꯨꯝ ꯈꯨꯗꯩꯒꯨꯝꯕ ꯁꯦꯠꯄ ꯇꯧꯕꯗꯨ ꯑꯗꯨꯅ ꯈꯔ ꯅꯨꯡꯉꯥꯏ-ꯕꯤ ꯍꯛꯆꯥꯡꯁꯨ ꯑꯗꯨꯝ ꯍꯥꯏꯗꯤ ꯑꯩ ꯗꯨꯝ ꯈꯨꯗꯩ ꯁꯦꯠꯄꯖꯨ ꯗꯨꯝ ꯄꯥꯝꯃꯦ ꯕ ꯑꯩꯗꯤ ꯑꯗꯨꯝ ꯈꯨꯗꯩꯒ ꯁꯦꯠꯂꯒ ꯑꯈꯣꯏꯒꯤ ꯇꯩꯀꯥꯏꯗꯒꯤ ꯄ꯭ꯔꯦꯡꯗꯩ ꯑꯗꯨꯝ ꯆꯠꯄꯗꯣ ꯑꯗꯨꯗꯩ ꯗꯨꯀꯥꯟꯒ ꯆꯞ ꯄꯗꯣ ꯑꯗꯨꯝ ꯆꯠꯂꯦꯕ ꯑꯗꯨꯝ ꯍꯩꯅꯒꯤꯕ ꯑꯣꯏꯕꯗꯣ ꯁꯥꯗ ꯌꯥꯝ ꯀꯝꯐꯣꯔꯇꯦꯕꯜ ꯑꯣꯏꯔ ꯈꯣꯏ ꯌꯥꯝ ꯌꯥꯡꯉꯒ ꯅꯨꯡꯉꯥꯏꯕꯗꯣ ꯗꯨꯃꯥꯏꯟ ꯇꯧꯋꯦ ꯍꯣꯏ ꯐꯗꯤ ꯌꯥꯟꯕꯗꯨꯕꯨꯗꯤ ꯍꯨꯃꯥꯡꯗꯣ ꯍꯥꯏꯗꯤ ꯆꯥꯛ ꯌꯦꯟꯖꯥꯡ ꯊꯣꯡꯕ ꯍꯥꯏꯖꯤꯗꯤ ꯍꯨꯃꯥꯡ ꯁꯧꯏꯅꯀꯣ ꯑꯗꯨꯒꯨꯝꯕ ꯗꯨꯝ
ꯅꯆꯥꯅꯨꯄꯤꯅꯦ ꯑꯝꯗ ꯊꯣꯛꯑꯣ ꯁ꯭ꯋꯥꯏꯗ ꯀꯩ ꯍꯥꯏꯅꯣ ꯑꯝꯇ ꯌꯦꯡꯉꯨꯆꯣꯆꯣ ꯁ꯭ꯋꯥꯏꯗꯒꯤ ꯅꯆꯥꯅꯨꯄꯤꯅꯦꯕ ꯊꯨꯡꯒꯥꯟꯗꯩ ꯀꯩꯅꯣꯝ ꯂꯥꯎꯔꯛꯄ ꯌꯥꯏ ꯑꯝꯇ ꯌꯦꯡꯉꯨꯆꯣꯕ ꯐꯣꯟ ꯇꯧꯔꯛꯏ
ꯎꯝ ꯑꯗꯒꯤꯀꯣ ꯑꯗꯨꯝ ꯍꯥꯏꯗꯤ ꯋꯥ ꯉꯥꯡꯕꯒꯨꯝꯕ ꯇꯧ ꯕ ꯀꯥꯟꯗꯆꯨ ꯆꯣꯡꯕꯗ ꯅꯨꯡꯉꯥꯏꯇꯦꯅ ꯑꯗꯨꯝ ꯍꯥꯏꯗꯤ ꯎꯝ ꯈꯜꯂꯒ ꯈꯣꯠꯂꯒ ꯑꯗꯨꯝ ꯉꯥꯡꯕꯒꯨꯝꯕ ꯏꯟꯖꯥꯡꯗꯨꯖꯨ ꯇꯧꯕꯒꯤꯀꯣ ꯑꯗꯨꯃꯥꯏꯟ ꯑꯗꯨꯝ ꯐꯗꯤ ꯑꯃ ꯌꯥꯟꯕ ꯈꯣꯠꯄ ꯇꯧꯕꯗꯣ ꯑꯗꯨ ꯇꯧꯕꯅꯤꯗ ꯍꯦꯛꯇ ꯑꯗꯨꯗ ꯀꯩꯅꯣ ꯇꯧꯕꯩ ꯅꯪꯅ ꯌꯦꯡꯕ ꯅꯍꯥꯟ ꯀꯩꯁꯨꯝ ꯎꯗꯕꯒꯤ ꯄꯨꯡꯉꯛ ꯉꯛꯄꯩ ꯑꯣꯏꯔꯝꯒꯅꯦꯕ
ꯍꯣꯏꯌꯦ ꯍꯥꯏꯕꯗꯤꯅꯦ ꯑꯗꯨꯝ ꯆꯥꯛ ꯏꯟꯁꯥꯡ ꯊꯣꯡꯉꯦ ꯈꯣꯠꯂꯤ ꯍꯥꯏꯕꯕꯨꯗꯤ ꯑꯗꯨꯝ ꯇꯥꯏꯌꯦ ꯑꯗꯨꯝ ꯈꯪꯉꯦꯕꯀꯣ ꯑꯗꯨꯒꯖꯨ ꯉꯁꯥꯏꯒꯤ ꯊꯣꯡꯕꯗꯣ ꯌꯥꯝ ꯄꯨꯖꯥꯔꯤꯗ ꯄꯨꯖꯥꯔꯤ ꯃꯥꯥꯟꯅꯒ ꯊꯣꯉꯝꯕꯗꯣ ꯑꯗ ꯍꯥꯏꯗꯤ ꯈꯪꯗꯦ ꯑꯗꯨꯝ ꯕꯥꯃꯣꯟꯒꯤ ꯇꯥꯏꯞꯇꯒ ꯇꯧꯕ ꯍꯥꯏꯇꯥꯔꯦ ꯁꯨꯝ ꯌꯦꯡꯕꯗꯀꯣ ꯌꯥꯝ ꯃꯥꯜꯍꯟꯕꯗꯣ ꯑꯈꯣꯏꯒꯤ ꯆꯩꯔꯥꯎꯕꯗꯒ ꯑꯈꯣꯏꯅ ꯂꯥꯏꯒꯤ ꯖꯨꯝ ꯀꯩꯀꯥ ꯊꯥꯟꯕ ꯆꯠꯄꯗꯒ ꯑꯗꯨꯝ ꯌꯥꯎꯋꯤꯗꯅꯀꯣ ꯑꯗꯨꯃꯥꯏꯅꯒ ꯁꯦꯠꯄꯗꯣ ꯑꯗꯨꯒꯤ ꯃꯑꯣꯡꯗꯒ ꯖꯨ ꯍꯥꯏꯔꯞ ꯃꯥꯟꯕ ꯑꯗꯒꯤ ꯍꯩꯗꯤ ꯃꯤꯖꯨ ꯃꯌꯥꯝ ꯄꯨꯜꯂꯒꯒ ꯂꯩꯔꯝꯃꯒ ꯈꯪꯗꯦ ꯑꯗꯨꯝ ꯕꯥꯏꯞꯁꯇꯨ ꯌꯥꯝꯅ ꯑ ꯇꯣꯉꯥꯟꯅ ꯎꯒꯤꯕ ꯍꯥꯏꯇꯔꯦ ꯑꯩꯅ ꯇꯣꯉꯥꯟꯅ ꯎꯕ ꯍꯥꯏꯕꯗꯤ ꯁꯨꯝ ꯑ ꯅꯨꯡꯇꯤꯒꯤ ꯎꯕ ꯁꯛꯄꯝ ꯑꯃ ꯑꯣꯏꯗꯕ ꯌꯥꯝ ꯊꯋꯥꯏ ꯆꯪꯅ ꯀꯩ ꯍꯥꯏꯅꯤ ꯑ ꯑꯆꯧꯕ ꯀ ꯆꯥꯏ ꯆꯩꯔꯥꯎꯕꯒꯨꯝꯕ ꯑꯃꯒꯤ ꯅꯠꯇ꯭ꯔꯒ ꯀꯩꯅꯣꯝ ꯂꯩꯗꯅꯀꯣ ꯑꯗꯨꯃꯥꯏꯅ ꯈꯤꯇꯪ ꯆꯥꯎꯕ ꯄꯣꯠ ꯑꯃꯒꯤ ꯊꯣꯡꯕ ꯊꯥꯛꯄ ꯇꯧꯕꯩ ꯃꯑꯣꯡꯗꯒ ꯎ ꯎꯍꯟꯕꯗꯣ ꯍꯥꯏꯇꯔꯦ ꯅꯪ ꯈꯨꯊꯣꯡꯗꯣ ꯄꯥꯐꯣꯔ ꯑꯃꯨꯛ ꯇꯧ ꯑꯗꯩ ꯈꯨꯗꯩꯒ ꯐꯗꯤꯒ ꯇꯧꯔꯒ ꯂꯩꯔꯝꯕꯗꯣ ꯍꯥꯏꯇꯥꯔꯦ ꯑꯗꯨꯅꯤꯗ ꯑꯗꯨꯒꯤ ꯁꯨꯝ ꯍꯥ ꯍꯥꯏꯕꯅꯤꯗ ꯑꯗꯣ ꯉꯁꯤ ꯅꯨꯡꯗꯥꯡꯗꯤ ꯀꯔꯤ ꯑꯦꯟꯖꯥꯡ ꯊꯣꯡꯉꯨꯔꯒꯦ ꯅꯣꯏꯒꯤ
ꯈꯣꯏꯀꯣ ꯀꯣꯕꯤ ꯃꯁꯣꯏ ꯏꯔꯣꯟꯒꯦ ꯇꯧꯔꯤ ꯀꯣꯕꯤ ꯃꯁꯣꯏꯅꯦ ꯑꯗꯒꯤ ꯃꯪꯒꯟꯅꯦ ꯌꯣꯡꯆꯥ ꯍꯥꯞꯄ ꯍꯥꯞꯇꯕ ꯈꯪꯗꯦ ꯑꯗꯨ ꯑꯥꯂꯨꯒ ꯇꯧꯔꯒ ꯂꯣꯜꯂꯦ ꯄꯥꯐꯣꯔꯗꯨꯗꯨꯝ ꯑꯩꯗꯤ ꯄꯥꯐꯣꯔꯒꯨꯝꯕ ꯍꯥꯏꯗꯤ ꯁꯤꯡꯖꯨꯒꯨꯝꯕ ꯇꯧꯕꯖꯦ ꯄꯥꯐꯣꯔ ꯈꯔ ꯍꯧꯕ ꯄꯥꯐꯣꯔ ꯎꯇꯣꯡ ꯈꯔ ꯍꯧꯕ ꯑꯗꯒꯤ ꯎꯇꯤꯒꯨꯝꯕ ꯇꯧꯕꯁꯨ ꯁꯤꯡꯖꯨ ꯑꯃ ꯇꯧꯔꯒ ꯑꯗꯨꯝ ꯄꯐꯣꯔ ꯎꯇꯣꯡ ꯍꯧꯕꯗꯣ ꯑꯗꯨꯃꯥꯏ ꯇꯧꯕꯖꯦ ꯌꯥꯝ ꯄꯥꯝꯖꯩꯑꯕꯀꯣ ꯑꯗꯨꯗꯨꯒꯤ ꯄꯥꯐꯣꯔꯁꯦ ꯑꯗꯨꯝ ꯄꯥꯝꯕ ꯑꯣꯏꯕ ꯍꯥꯏꯗꯤ ꯃꯤ ꯗꯨꯀꯥꯟꯗ ꯀꯩꯗ ꯌꯣꯟꯕꯗꯣ ꯍꯥꯎꯇꯦꯕ ꯏꯁꯥꯒꯤ ꯕꯣꯝ ꯕꯣꯡ ꯁꯥꯔꯒ ꯑꯗꯨꯝ ꯈꯨꯗꯛꯇ ꯄꯨꯗꯔ ꯆꯥꯕꯗꯣ ꯑꯗꯨꯒꯤ ꯍꯥꯎꯕꯗꯨꯒꯤ ꯗꯨꯝ ꯄꯥꯐꯣꯔ ꯑꯆꯧ ꯆꯧꯕꯁꯦ ꯂꯩꯔ ꯑꯗꯨꯝ ꯊꯝꯕꯅꯦꯕꯀꯣ ꯑꯁꯤ ꯑꯃꯨꯛ ꯂꯣꯏꯔꯒ ꯑꯃꯨꯛ ꯂꯩꯗꯣꯏꯅꯦ ꯑꯗꯩ ꯉꯥꯔꯧꯁꯨ ꯑꯗꯨꯝ ꯑꯩꯉꯣꯟꯗ ꯑꯣꯏꯔꯦꯗꯅꯀꯣ ꯑꯇꯣꯞꯄ ꯂꯩꯅꯗꯣꯏ ꯃꯍꯨꯠꯇ ꯑꯗꯨꯒꯤ ꯋꯥꯅꯤꯗ
ꯑꯗꯨ ꯍꯥꯏꯔꯒ ꯅꯪꯅ ꯍꯧꯖꯤꯛ ꯍꯥꯏꯔꯤꯗꯣ ꯑꯩꯒꯁꯨ ꯌꯥꯝ ꯆꯥꯟꯅꯔꯦ ꯗꯨꯃ ꯑꯩꯗꯤ ꯄꯥꯐꯣꯔ ꯎꯇꯣꯡꯗꯨꯁꯨ ꯄꯥꯝꯃꯦ ꯃꯄꯥꯛꯇꯨꯁꯨ ꯄꯥꯝꯃꯦꯕꯀꯣ ꯍꯥꯏꯕꯗꯤ ꯉꯥꯔꯧꯁꯦ ꯑꯗꯨꯅ ꯑꯗꯨꯝ ꯑꯣꯏꯕꯗ ꯏꯌꯥꯗ ꯌꯥꯟꯅꯃꯤꯗꯨ ꯇꯧꯋꯦꯕ ꯑꯩꯒꯤ ꯑꯣꯏꯅꯁꯨ ꯑꯗꯨꯒ ꯎꯇꯤꯁꯤꯗ ꯎꯁꯤꯡꯖꯨ ꯁꯨꯅ ꯄꯥꯐꯣꯔ ꯅꯠꯇ꯭ꯔꯒ ꯎꯇꯣꯡꯗꯣꯃ ꯇꯥꯎꯕꯁꯤꯅꯦꯕꯀꯣ ꯈꯪꯗꯦ ꯄꯥꯐꯣꯔꯒ ꯎꯇꯣꯡꯒꯁꯦ ꯑꯗꯨꯝ ꯏꯔꯣꯟꯕ ꯑꯃ ꯇꯧꯔꯒꯁꯨ ꯌꯥꯝ ꯄꯛꯆꯩ ꯑꯩꯉꯣꯟꯗꯗꯤ ꯑꯩ ꯌꯥꯝ ꯄꯥꯝꯃꯦ ꯑꯩꯁꯨ ꯑꯗꯨꯝ ꯆꯥꯏꯌꯦ ꯈꯪꯗꯦ ꯑꯥ ꯍꯥꯟꯅ ꯑꯈꯣꯏ ꯌꯥꯎ ꯍꯟꯗꯛ ꯌꯥꯎꯁꯪꯗ ꯍꯣꯇꯦꯜꯒꯤ ꯇꯥꯏꯞ ꯇ ꯍꯥꯏꯇꯥꯔꯦꯀꯣ ꯊꯣꯡꯒꯥꯟꯗ ꯃꯆꯥ ꯑꯃ ꯑꯗꯨꯝ ꯇꯧꯔꯝꯃꯦꯕꯀꯣ ꯈꯣꯏ ꯃꯣꯝ ꯍꯣꯏ ꯑꯩꯈꯣꯏ ꯏꯗꯣꯝꯆꯥ ꯍꯣꯏ ꯇꯧꯔꯒ ꯑꯗꯨꯗ ꯑꯗꯨꯗꯁꯨ ꯀꯩ ꯍꯥꯏꯅꯤ ꯑꯩꯅ ꯁꯨꯝ ꯉꯥꯍꯥꯛ ꯂꯩꯇꯅ ꯆꯥꯕꯁꯦ ꯄꯥꯐꯣꯔꯒ ꯎꯇꯣꯡꯒ ꯑꯗꯨꯝ ꯑꯣꯏꯕꯗꯣ ꯎꯇꯣꯡꯖꯦ ꯍꯥꯜꯂꯒ ꯊꯝꯕꯗ ꯉꯁꯥꯏꯒꯤ ꯑꯁ ꯁꯤꯕꯨ ꯂꯣꯏꯒꯗ꯭ꯔꯥꯅꯦꯒ ꯈꯜꯂꯦ ꯑꯗꯨꯒꯅꯦ ꯑꯗꯨꯝ ꯑꯩꯅ ꯆꯥꯕꯗ ꯑꯗꯩ ꯃꯤꯅꯁꯨ ꯀꯛ ꯀꯛ ꯁꯨꯝ ꯂꯩꯕꯗ ꯑꯗꯨꯝ ꯍꯥꯏꯕꯗꯤ ꯑꯗꯨꯝ ꯌꯥꯒꯤꯕꯗꯣ ꯆꯞ ꯆꯥꯒꯤꯕꯗꯣ ꯑꯗꯨꯃꯥꯏ ꯑꯣꯏꯒꯤꯕꯀꯣ ꯈꯪꯗꯦ ꯄꯐꯣꯔꯒ ꯎꯇꯣꯡꯒꯁꯦ ꯌꯥꯝ ꯄꯥꯝꯃꯦ ꯑꯗꯨꯒ ꯕꯗꯥꯝꯁꯨ ꯌꯥꯝ ꯄꯥꯝꯃꯦ ꯕꯗꯥꯝꯖꯨ ꯑꯗꯨꯝ ꯊꯝꯃꯦꯕ ꯑꯈꯣꯏꯖꯨ ꯈꯔꯀꯣ ꯍꯥꯏꯗꯤ ꯉꯥꯔꯧ ꯑꯗꯨꯝ ꯑꯣꯏꯕꯗ ꯌꯥꯝ ꯆꯥꯟꯅꯕꯗꯣ ꯍꯋꯥꯏ ꯀꯥ ꯍꯋꯥꯏꯒꯨꯝꯕ ꯀꯥꯡꯇꯛꯄꯨ ꯑꯣꯏꯔꯣ ꯃꯨꯁꯣꯔꯤꯕꯨ ꯑꯣꯏꯔꯣ ꯊꯣꯡꯒꯥꯟꯗ ꯑꯂꯨ ꯀꯪꯃꯦꯠ ꯑꯝ ꯇꯧꯔꯒ ꯕꯗꯥꯝ ꯈꯔ ꯉꯧꯕ ꯑꯁ ꯁꯤꯒꯤ ꯀꯝꯕꯥꯏꯅꯦꯁꯟ ꯈꯨꯠꯆꯥꯟꯅꯁꯤꯁꯨꯀꯣ ꯅꯆꯤꯟꯊꯤ ꯍꯥꯏꯅꯤ ꯈꯨꯍꯥꯎꯑꯝꯅꯦ ꯌꯥꯝ ꯍꯥꯎꯕꯅꯦ ꯍꯥꯏꯕ ꯑꯗꯨ ꯉꯁꯤꯗꯤ ꯑꯗꯨꯝ ꯌꯨꯝꯗ ꯂꯩꯔꯕ ꯕ꯭ꯔꯣ ꯑꯇꯣꯞꯄ ꯊꯕꯛ ꯀꯩꯀꯥ ꯆꯠꯊꯣꯛꯇ꯭ꯔꯕꯣ
ꯍꯣ ꯍꯣꯏ ꯋꯥꯔꯤꯁꯨ ꯌꯥꯝ ꯅꯨꯉꯥꯏꯔꯤ ꯑꯝꯇ ꯊꯝꯒꯤꯒꯦꯀꯣ ꯑꯃꯨꯛ ꯇꯧꯔꯛꯀꯦ